ꯑꯂ
ꯍꯜꯂꯣ
ꯇꯞ꯭ꯔꯣ
ꯇꯥꯏꯌꯦ
ꯀꯦꯗꯣꯔꯃꯤꯅ
ꯑꯩꯒꯤꯁꯤ ꯄꯥꯝꯃꯤꯟꯅꯤ
ꯆꯥꯛ ꯏꯁꯤꯡꯒ ꯎꯅꯔꯕꯣ ꯀꯃꯥꯏ ꯀꯃꯥꯏꯅ ꯇꯧꯔꯒꯦ
ꯆꯥꯛ ꯏꯁꯤꯡꯒ ꯆꯥꯗ꯭ꯔꯤꯗ ꯊꯣꯡꯕꯧ ꯊꯣꯡꯗ꯭ꯔꯤ ꯑꯩꯈꯣꯏꯒꯤ ꯋꯥꯠꯂꯤ ꯑꯩꯈꯣꯏ ꯑꯩꯈꯣꯏꯁꯦ ꯀꯩꯅꯣ ꯑꯣꯛ ꯑꯃ ꯊꯣꯡꯗꯣꯏꯔꯥ ꯗꯨꯃꯥꯏꯅꯥ ꯇꯧꯗꯧ ꯃꯥꯜꯂꯦ ꯑꯣꯛ ꯃꯆꯥꯝ ꯇꯥꯡ
ꯑꯣꯛꯁꯦ ꯅꯣꯏ ꯑꯣꯛ ꯅꯣꯏ ꯀꯥꯏꯗꯩꯩ ꯂꯩꯒꯦ
ꯍꯧꯖꯤꯛꯁꯤ ꯑꯩꯈꯣꯏ ꯒꯦꯠ ꯃꯄꯥꯟꯒꯤꯗ ꯆꯪꯁꯤꯜꯂꯒ ꯔꯥꯠ ꯔꯣꯝꯗ ꯑꯃ ꯂꯩꯕꯅꯤꯅꯦ ꯀꯩ ꯃꯥꯏ ꯃꯃꯤꯡ ꯀꯥꯎ ꯀꯥꯎꯈ꯭ꯔꯦ ꯃꯑꯣꯟꯗꯩꯩ ꯂꯩꯕꯅꯦ
ꯑꯣ ꯑꯁ ꯃꯥꯏ ꯑꯣꯛꯇꯨꯕꯣ ꯆꯥꯕꯕꯨ ꯌꯥꯕ꯭ꯔꯥꯅꯦ
ꯌꯥꯏꯌꯦ ꯃꯥꯏꯗꯣ ꯃꯥꯏꯗꯤ ꯆꯥꯕꯗꯣ ꯅꯨꯡꯉꯥꯏꯌꯦ ꯃꯥꯏꯅ ꯈꯔ ꯐꯩ ꯑꯃ ꯅꯥꯀꯟꯒꯤ ꯍꯦꯛ ꯆꯪꯉꯛꯄꯗ ꯑꯣꯏꯔꯣꯝꯗ ꯂꯩꯕꯗꯨꯅ ꯌꯥꯝꯅ ꯅꯨꯪꯉꯥꯏꯇ
ꯑꯣ ꯑꯩꯗꯤ ꯃꯥꯏ ꯑꯣꯛꯇꯣ ꯃꯣꯏ ꯁ꯭ꯋꯥꯏꯗ ꯇꯧꯕ ꯑꯣꯛꯁꯦ ꯑꯩ ꯇꯜꯂꯦꯅꯦ ꯗꯥꯏꯦꯛ ꯀꯩꯁꯥꯝꯊꯣꯡ ꯆꯠꯂꯥ ꯂꯩ ꯐꯥꯏ
ꯎꯝ ꯐꯩ ꯑꯗꯨꯁꯨ ꯐꯩ ꯑꯗꯨꯁꯨ ꯅꯛꯄꯅꯤꯅ ꯊꯕꯛꯇꯨ ꯅꯪꯅꯗꯤ ꯑꯗꯨꯅ ꯍꯦꯜꯂꯤꯗꯅ
ꯍꯣꯏ ꯑꯗꯨꯗꯤ
ꯎ
ꯀꯨꯏꯔꯦꯗ ꯑꯣꯛꯒ ꯆꯥꯈꯤꯗꯕ ꯆꯥꯅꯤꯡꯗꯦꯅ
ꯑꯣ ꯍꯣꯏ ꯉꯁꯤꯗꯤ ꯏꯟꯁꯥꯡ ꯊꯣꯡꯅꯤꯡꯉꯥꯏ ꯂꯩꯇꯦꯅ ꯉꯁꯥꯏ ꯑꯨꯛꯁꯨ ꯆꯥꯝꯊꯣꯡ ꯆꯥꯏꯌꯦꯅ ꯀꯩꯅꯣꯝ ꯆꯥꯗ꯭ꯔ ꯅꯨꯡꯉꯥꯏꯇꯦꯅ ꯊꯣꯡꯖꯤꯟꯒꯦ ꯇꯧꯅꯣ
ꯑꯣ ꯍꯥꯏꯗꯤ ꯑꯣꯛ ꯆꯥꯕꯗꯣ ꯍꯛꯆꯥꯡꯁꯦ ꯄꯥꯅꯣꯏꯗ ꯅꯣꯏꯈꯠꯂꯦꯕ ꯑꯗꯨꯅꯅꯦ ꯍꯛꯆꯥꯡ ꯌꯥꯝ ꯅꯨꯡꯉꯥꯏꯇꯕ ꯍꯥꯏꯇꯥꯔꯦ ꯈ꯭ꯋꯥꯡꯁꯦ
ꯎꯝ
ꯑꯣ ꯈ꯭ꯋꯥꯡꯁꯦ ꯅꯥꯕ ꯍꯦꯟꯀꯠꯂꯛꯑꯦꯕ ꯑꯗꯨꯗꯨꯅ ꯐꯦꯠ ꯌꯥꯎꯕ ꯁꯔꯨꯛꯁꯦ ꯌꯥꯝ ꯀꯟꯅ ꯆꯥꯔꯔꯣꯏꯒꯦꯅ
ꯐꯩꯌꯦ ꯐꯩꯌꯦ
ꯐꯦꯠꯇꯦ ꯐꯪꯗ꯭ꯔꯦ ꯑꯩꯈꯣꯏꯗꯤ ꯑꯩꯈꯣꯏ ꯌꯥꯝ ꯆꯥꯕ ꯅꯠꯇꯦꯗ ꯀꯦꯖꯤ ꯇꯪꯈꯥꯏ ꯑꯃꯅ ꯑꯩꯈꯣꯏ ꯑꯅꯤ ꯑꯩꯈꯣꯏ ꯑꯍꯨꯝꯃꯨꯛ ꯑꯗꯨꯃꯥꯏꯅ ꯆꯠꯃꯤꯟꯅꯕꯅꯤ ꯌꯥꯝ ꯈꯖꯤꯛ ꯈꯖꯤꯛꯀꯤ ꯋꯥꯅꯤ
ꯑꯣ
ꯌꯥꯝꯗꯕꯤꯗ ꯁꯨꯝ ꯃꯍꯥꯎ ꯂꯧꯕꯩ ꯋꯥꯅꯤꯗ
ꯑꯣ
ꯆꯥꯗ꯭ꯔꯒꯨꯝꯕꯅꯤ
ꯎꯝ ꯑꯩꯈꯣꯏ꯫ ꯑꯩꯕꯨꯗꯤ ꯈꯔ ꯈꯔ ꯋꯥꯛꯀꯤꯡ ꯀꯩꯀꯥ ꯆꯠꯇꯅ ꯈꯣꯠꯇꯅ ꯇꯧꯋꯦ꯫
ꯑꯥ꯫
ꯎꯝ ꯈ꯭ꯋꯥꯡ ꯅꯥꯈꯠꯂꯛꯄꯁꯤꯗ ꯁꯥꯢꯀꯦꯟ ꯒ꯫ ꯊꯧꯔꯒ ꯀꯩꯅꯣꯐꯧꯒ ꯍꯩꯉꯥꯡꯐꯧꯀ ꯁꯥꯏꯀꯟꯒ ꯊꯧꯔꯒ ꯑꯗꯨꯝ ꯆꯠꯂꯨꯏꯌꯦ꯫ ꯃꯥꯔꯖꯤꯡ ꯃꯥꯔꯖꯤꯡꯒꯤ ꯂꯩꯕꯗꯣ ꯑꯗꯨ꯫ ꯊꯧ ꯊꯧꯔꯨꯔꯒ ꯑꯗꯨꯝ ꯆꯠꯂꯦ꯫ ꯑꯗꯨ ꯍꯟꯒꯥ ꯍꯟꯗ ꯊꯧꯕꯗꯗꯤ ꯐꯖꯔꯦ꯫
ꯅꯪ ꯅꯨꯃꯤꯠ ꯀꯌꯥꯅꯤ ꯁꯨꯔꯒꯦ ꯊꯧꯕ꯫
ꯑꯦ ꯑꯗꯨꯝꯕ ꯆꯠꯄꯗꯨꯗꯤ ꯅꯣꯡ ꯐꯥꯗꯣꯛ ꯊꯧꯕꯩ ꯋꯥꯅꯤ꯫
ꯑꯦ ꯑꯗꯨꯗꯤ ꯑꯗꯨꯗꯤ ꯑꯗꯨꯗꯤ ꯀꯩꯗꯧꯗꯣꯏꯕ ꯑꯗꯨꯗꯤ
ꯅꯠꯇꯦ ꯁ꯭ꯋꯥꯏꯁꯤꯗ ꯅꯠꯇꯦ ꯁ꯭ꯋꯥꯏꯁꯤꯗ ꯆꯦꯜꯂꯦꯗꯅ ꯂꯝꯖꯦꯟꯗ ꯅꯨꯡꯇꯤꯒꯤ ꯆꯦꯜꯂꯦꯕ ꯑꯗꯨꯗꯨꯒ ꯅꯣꯡ ꯐꯥꯗꯣꯛ ꯅꯣꯡꯐꯥꯗꯣꯛ ꯍꯥꯏꯗꯤ ꯁꯥꯡ ꯁꯥꯡꯅ ꯑꯗꯨꯃꯥꯏꯅ ꯈꯔ ꯈꯔ ꯊꯧꯗꯣꯛ ꯈꯣꯠꯇꯣꯛ ꯇꯧꯗ꯭ꯔꯗꯤ ꯀꯩꯅꯣꯅꯦ
ꯑꯣ ꯑꯩꯁꯨ ꯌꯥꯝꯖꯩ ꯅꯨꯡꯇꯤꯒꯤ ꯆꯦꯟꯂꯦ ꯅꯡ ꯁꯨꯡꯊꯦꯡ ꯊꯦꯡꯅꯗꯦꯕ
ꯑꯩꯗꯤ ꯄꯨꯡ ꯑꯍꯨꯝ ꯑꯗꯨꯋꯥꯏ ꯆꯦꯜꯂꯒ ꯅꯠꯇꯦꯍꯦ ꯅꯨꯡꯊꯤꯟꯒꯤ ꯄꯨꯡ ꯑꯍꯨꯝ ꯑꯗꯨꯋꯥꯏꯗ ꯆꯦꯜꯂꯦ
ꯑ ꯅꯪꯗꯤ ꯃꯤꯒꯤ ꯁ꯭ꯀꯨꯜꯒ ꯁꯥꯇ꯭ꯔ ꯂꯥꯛꯄ ꯇꯝꯃꯤꯗꯨꯗ ꯅꯪꯗꯤ ꯀꯩꯒꯤ ꯑꯗꯨꯏꯗꯤ ꯑꯥꯉꯥꯑꯣ ꯑꯩꯐꯩꯏ ꯃꯥꯟꯕ ꯑꯃ ꯆꯦꯜꯂꯦꯗ ꯅꯪ ꯑꯣꯏꯔꯦ
ꯑꯁ ꯐꯖꯗ꯭ꯔꯦꯍꯦ ꯅꯪꯁꯨ ꯅꯪꯁꯨ ꯑꯗꯨ ꯈꯨꯍꯥꯏꯗꯨꯗꯤ ꯐꯖꯗ꯭ꯔꯦꯍꯦ ꯀꯥꯏꯗꯒꯤ ꯅꯨꯡꯁꯥ ꯑꯩꯈꯣꯏꯗꯤ ꯋꯦꯠ ꯆꯤꯡꯕꯅꯤꯅ ꯅꯨꯡꯁꯥ ꯁꯥꯥꯡꯔꯀꯥꯟꯗꯨꯗ꯫ ꯆꯤꯡꯍꯧꯗ꯭ꯔꯗꯤ ꯀꯥꯏꯗꯒꯤ꯫
ꯇꯥꯏꯃꯤꯡ ꯇꯥꯏꯃꯤꯡ ꯍꯥꯏꯕ ꯑꯃ ꯂꯩ ꯃꯤ ꯂꯦꯛ ꯇꯝꯅꯉꯥꯏ ꯇꯥꯏꯃꯤꯡꯗꯨꯗ ꯋꯥꯛꯀꯤꯡ ꯆꯦꯟꯁꯤꯜꯂꯤꯗꯨꯕꯨ ꯅꯪ꯫
ꯑꯦ ꯃꯣꯏ ꯂꯥꯏꯔꯤꯛ ꯇꯝꯖꯕꯅꯤ ꯀꯩꯅꯣ ꯑꯩꯈꯣꯏꯗꯤ ꯇꯝꯗ꯭ꯔꯦ ꯀꯩꯅꯣ ꯑꯣꯏꯣꯏꯗꯤ ꯂꯣꯏꯔꯦ ꯀꯩꯅꯣ꯫ ꯂꯣꯏꯕ ꯑꯩꯈꯣꯏꯗꯤ ꯆꯦꯟꯖꯕꯅꯤ ꯀꯩꯅꯣ ꯑꯦ꯫
ꯑ ꯐꯗꯤ ꯐꯖꯗꯦ ꯑꯗꯨ ꯅꯨꯡꯊꯤꯟ ꯄꯣꯕꯣ ꯄꯨꯡ꯫ ꯕꯥꯔꯣ ꯑꯍꯨꯝ ꯑꯗꯥꯋꯥꯏꯗ ꯆꯦꯜꯂꯦꯌꯦ꯫
ꯀꯥꯏꯗꯩ ꯅꯣꯢꯑꯦ꯫ ꯃꯤ ꯑꯩꯈꯣꯏ ꯏꯃꯥꯟꯅꯕꯁꯤꯡꯗꯤꯕꯣ ꯌꯨꯝꯗ ꯂꯩꯔꯤꯕ ꯏꯃꯥꯟꯅꯕꯁꯤꯡꯁꯤ ꯄꯨꯡ ꯑꯃ ꯑꯗꯨꯋꯥꯏꯗꯒ ꯆꯦꯜꯂꯤ ꯌꯦꯡꯉꯣ꯫ ꯀꯩꯅꯣ ꯑꯃ꯫ ꯀꯩꯅꯣ ꯂꯤꯁꯪꯈ꯭ꯔꯦꯗꯅ ꯑꯃ ꯀꯔꯤ ꯀꯔꯤ ꯀꯔꯤ꯫ ꯋꯤꯟꯄ꯭ꯔꯨ ꯑ ꯑꯗꯨꯝ꯫ ꯑꯗꯨꯝꯕ ꯑꯃ ꯂꯤꯠꯇ꯭ꯔꯦꯗꯅ ꯑꯗꯨꯗꯨꯒ ꯍꯨꯃꯥꯡꯒꯤ ꯌꯦꯡꯉꯣ꯫ ꯄꯨꯡꯂꯨꯞ ꯂꯨꯞꯄꯤꯅꯤ ꯃꯣꯏꯅ ꯑꯃꯨꯛ ꯑꯃꯨꯛ ꯂꯥꯛꯄꯖꯤꯗꯤꯉꫭ ꯖꯣꯔꯣ ꯖꯣꯔꯣ ꯆꯦꯟꯗꯕꯤꯅꯤ ꯃꯣꯏ ꯎꯕꯖꯦ꯫ ꯃꯣꯏ ꯎꯕꯗꯗꯤ ꯑꯩꯈꯣꯏꯖꯨ ꯏꯁꯥꯖꯤꯗ ꯀꯩꯅꯣꯝ ꯐꯥꯎꯋꯦꯕ ꯍꯥꯏꯗꯤ꯫
ꯑꯥ꯫
ꯏꯅꯣꯠ ꯑꯃ ꯍꯥꯞꯄꯦꯑꯦꯕ꯫
ꯎꯝ ꯃꯤꯗꯨꯅ ꯂꯕꯨꯨꯛ ꯂꯝꯍꯥꯡꯗ ꯆꯦꯟꯗꯨꯅ꯫ ꯇꯧꯋꯦ ꯑꯗꯨꯒ ꯅꯪꯅ꯫ ꯒꯥꯔꯤ ꯆꯤꯟꯈ꯭ꯔꯕ ꯃꯔꯛꯇꯨꯗ ꯖꯦꯜ ꯍꯥꯔꯠꯀ ꯁꯣꯛꯇꯅ꯫ ꯂꯪꯁꯀ ꯌꯥꯗꯗꯅ ꯍꯦꯟꯅ ꯑꯗꯨꯅ꯫
ꯀꯩꯝ ꯇꯧꯔꯣ ꯀꯩꯝ ꯇꯧꯔꯣ꯫
ꯀꯩꯝ ꯇꯧꯔꯣꯏ ꯀꯔꯝ ꯇꯧꯔꯣꯏ ꯍꯥꯏꯔꯝꯃ ꯏꯃꯥꯟꯅꯕ ꯑꯃ ꯍꯧꯖꯤꯛ ꯍꯣꯁꯄꯤꯇꯥꯂꯥꯏꯁ ꯇꯧꯔ ꯂꯩꯔꯤꯅꯤ꯫
ꯑꯣ ꯑꯣ꯫
ꯃꯥ ꯑꯗꯨꯒꯨꯝꯕ ꯑꯃ ꯂꯩ ꯃꯥ ꯌꯥꯗꯗꯅ꯫ ꯑꯗꯨꯅ ꯃꯥꯖꯨ ꯃꯨꯛꯄ ꯍꯥꯏꯇꯥꯔꯦ ꯑ ꯒꯥꯔꯤ ꯉꯥꯛꯇꯅꯦ ꯅꯪꯁꯨ꯫ ꯄꯣꯛꯅꯤ ꯈꯣꯠꯅꯤ ꯑꯗꯨ ꯇꯧꯅꯤ ꯇꯧꯔꯨꯅꯨ ꯍꯥꯏꯕꯕꯨ ꯌꯥꯗꯦ꯫
ꯒꯥꯔꯤ ꯁꯤ ꯁꯤ ꯀꯩꯅꯣ ꯃꯅꯨꯡꯗꯅꯤ ꯀꯩꯅꯣ ꯑꯦꯝ ꯌꯨ ꯃꯅꯨꯡꯗꯅꯤ ꯀꯩꯅꯣ ꯒꯥꯔꯤ ꯌꯥꯝ꯫
ꯑꯦꯝ ꯌꯨ ꯑꯦꯝ ꯌꯨ ꯃꯅꯨꯡꯖꯦ ꯑꯦꯝ ꯌꯨ ꯃꯅꯨꯡꯁꯤꯗꯅ ꯍꯦꯟꯅ ꯊꯕꯛ ꯌꯥꯝ ꯊꯨꯅ ꯆꯠ꯫ ꯀꯟꯕ ꯃꯤ ꯂꯩꯕꯅꯦ ꯍꯥꯏꯕ ꯅꯪꯉꯔꯣꯏꯗꯕꯩ ꯇꯥꯏꯕ ꯊꯕꯛ ꯌꯥꯝ ꯊꯨ ꯊꯨꯅ ꯆꯠꯄ꯫ ꯀꫭ ꯈꯤꯇꯪ ꯏꯅꯦ꯫ ꯁꯤꯗꯩ ꯑꯦꯝ ꯌꯨ ꯒꯦꯠꯇꯩꯩꯅ ꯑꯩꯈꯣꯏ ꯑꯦꯝ ꯌꯨꯁꯤ ꯄꯨꯂꯞ ꯊꯧꯕꯗ ꯃꯤꯅꯤꯠ ꯃꯔꯤ ꯃꯉꯥ ꯃꯉꯥꯔ ꯆꯪꯉꯦꯅ ꯆꯪꯉꯕꯗꯀꫭ ꯑꯗꯨꯗ ꯑꯗꯨꯒꯤ ꯃꯤꯅꯤꯠ ꯃꯔꯤ ꯃꯉꯥꯗꯣ ꯌꯥꯝ ꯊꯨꯕ ꯃꯥꯖꯦ ꯑꯔꯨꯕ ꯊꯕꯛ ꯂꯩꯕ ꯌꯥꯝ ꯂꯥꯛꯏ ꯂꯩꯕꯅꯦꯕ ꯃꯤ
ꯑꯣ
ꯖꯠ ꯖꯠ ꯖꯠ ꯀ ꯊꯧꯗ꯭ꯔꯗꯤ ꯌꯥꯗꯕ ꯌꯥꯝ ꯊꯤꯅ ꯂꯨꯕ ꯊꯕꯛ ꯑꯔꯨꯕ ꯇꯧꯕ ꯍꯥꯏꯇꯥꯔꯦ ꯑꯗꯨꯒꯨꯝꯕ ꯈꯔ ꯂꯩꯌꯦ ꯑꯦꯝ ꯌꯨꯖꯦ ꯑꯗꯨꯅ ꯅꯪ ꯀꯣꯛ ꯄꯟꯅꯤ
ꯎꯝ ꯌꯦꯡꯉ ꯌꯦꯡꯉ ꯆꯦꯜꯂꯒꯦ ꯑꯗꯨꯗꯤ ꯃꯊꯪꯗꯩꯗꯤ
ꯉꯁꯥꯏ ꯑꯩꯁꯨ ꯂꯥꯏꯕ꯭ꯔꯦꯔꯤꯗ ꯂꯥꯛꯄꯅꯦ
ꯑ
ꯅꯨꯄꯥ ꯑꯃ ꯀ ꯀꯥꯔ ꯊꯧꯔ ꯂꯥꯛꯑꯦ꯫ ꯑꯩꯈꯣꯏ ꯑꯩ ꯃꯥꯡꯗꯅꯤꯀꯣ ꯊꯧꯔꯤꯖꯦ ꯑꯗ ꯅꯨꯄꯤ ꯑꯅꯤ ꯑꯃꯈꯛ ꯃꯃꯥꯡ ꯆꯠꯄ ꯍꯥꯏꯇꯥꯔꯦ꯫
ꯑꯥ꯫
ꯑꯗ ꯃꯥꯏ ꯃꯇꯨꯡꯗꯖꯨ ꯑꯦꯛꯇꯤꯚꯥ ꯑꯃ ꯊꯧꯔꯦ ꯑꯗꯨꯒꯤ ꯃꯇꯨꯡꯗ ꯑꯩ ꯊꯧꯕꯅꯦꯕ꯫
ꯑꯥ꯫
ꯑꯗꯣ ꯅꯨꯄꯤ ꯃꯃꯥꯡꯗꯨꯗ ꯃꯥꯖꯦ ꯖꯛ꯫ ꯈꯥꯝꯖꯤꯟꯕꯤꯅꯦꯕ ꯑꯃꯗꯨ ꯑꯦꯛꯇꯤꯚꯗꯨꯗ ꯅꯀꯟꯗ ꯀꯟꯅ ꯊꯧꯔꯛ ꯑꯝꯃꯗꯤ ꯁꯤꯖꯤꯟꯗꯣꯏꯅꯦꯕ꯫ ꯅꯨꯄꯤ ꯅꯨꯄꯤꯗꯨ ꯂꯛꯅꯒꯦꯅ ꯈꯥꯝꯖꯤꯜꯂꯛꯏꯕ ꯑꯗꯩ ꯑꯩꯗꯤ ꯁꯥꯎꯅꯤꯡꯕꫭꯏ ꯂꯥꯛꯄꯣꯏ꯫ ꯃꯥꯏ ꯃꯄꯥ ꯈꯥꯡꯃ ꯍꯣꯔꯣꯟ ꯀꯟ ꯈꯣꯡꯖꯤꯜꯂ ꯊꯝꯃꯝꯕꯅꯦ꯫ ꯋꯥꯗꯤ ꯋꯥꯗꯤꯥ ꯉꯥꯡ ꯋꯥꯗꯤ ꯉꯥꯡꯕ ꯇꯟꯕ ꯍꯥꯏꯇꯥꯔꯦ ꯑꯩ ꯇꯨꯝ ꯍꯧꯒꯠꯂꯛꯄꯒꯤ ꯍꯥꯠ ꯌꯥꯝ ꯇꯟꯕ ꯍꯥꯏꯇꯥꯔꯦ
ꯑ ꯍꯥ
ꯑꯗꯨꯗ ꯁꯥꯎꯅꯤꯡꯉ ꯃꯥꯏ ꯃꯄꯥꯗ ꯂꯦꯞꯄ ꯇꯞ ꯇꯥꯏꯅ ꯈꯣꯛꯉ ꯃꯥꯖꯦ ꯑꯩꯉꯣꯟꯗ ꯌꯦꯡꯊꯣꯔꯛꯑꯦ ꯅꯣꯛꯑꯒ ꯑꯗꯩꯗꯤ ꯆꯠꯂꯨ ꯌꯥꯗ꯭ꯔꯣ ꯇꯧꯔꯝꯃꯒ ꯑꯩꯗꯤ ꯚꯞ ꯂꯥꯛꯑꯦ ꯃꯥꯖꯨ ꯅꯨꯄꯤ ꯂꯛꯅꯒꯦ ꯃꯁꯛ ꯁꯛꯇꯥꯗꯨꯒ ꯑꯣꯟꯊꯣꯔꯛꯄꯗꯨꯗ ꯏꯗꯣ ꯀꯥꯕꯅꯦꯃꯦ ꯑꯩꯕꯨꯗꯤ ꯀꯩꯝ ꯑꯩꯕꯨꯗꯤ ꯑꯗꯨꯝ ꯂꯩꯊꯣꯛꯄꯩ ꯇꯟ ꯂꯩꯌꯦꯕꯀꯣ
ꯑꯥ
ꯃꯅꯤꯡꯗ ꯊꯧꯔꯤ ꯅꯨꯄꯥꯗꯨꯗꯤ ꯈꯔ ꯋꯥꯒꯖꯨ ꯏꯉꯥꯡ ꯉꯥꯡ ꯉꯝꯖꯗꯕ꯭ꯔꯥ ꯈꯪꯗꯦ ꯃꯥꯗꯤ ꯇꯨꯃꯤꯟꯅ ꯑꯃꯨꯛ ꯂꯩꯊꯣꯛꯑꯒ ꯇꯨꯖꯤꯟꯒꯦꯇꯧꯕ ꯍꯥꯏꯇꯥꯔꯦ ꯑꯩ ꯅꯨꯡꯉꯥꯏꯇꯗꯅ ꯃꯥꯏ ꯃꯄꯥꯗꯨꯗ ꯃꯅꯤꯡꯗꯗꯤ ꯅꯠꯇꯦ ꯃꯥꯏ ꯗꯥꯏꯕꯔ ꯃꯌꯥꯒꯤꯗꯨꯗ ꯈꯥꯝꯃꯦꯗꯅ
ꯑ ꯌꯥꯝ ꯅꯩꯕ ꯁꯥꯕ ꯀꯥꯡꯕꯨꯅꯦꯕ ꯒꯥꯔꯤ ꯑꯆꯧꯕ ꯒꯥꯔꯤ ꯑꯆꯧꯕ ꯑꯃ ꯊꯧꯔꯒ ꯅꯩ
ꯑꯥ ꯍꯣꯏ ꯇꯨꯡꯗ ꯃꯤ ꯂꯥꯛꯑꯦ ꯂꯥꯛꯇꯦ ꯀꯗ ꯑꯝꯇ ꯌꯦꯡꯗꯕꯤꯗ ꯈꯪꯒꯥꯥꯡ ꯈꯥꯝꯖꯤꯜꯂꯦ ꯑꯗꯨꯁꯨꯣꯛ ꯑꯣꯏꯕꯤꯌꯣ ꯑꯩꯁꯨ ꯃꯥꯏ ꯃꯇꯨꯡꯗ ꯈꯣꯡꯕꯕꯨꯗꯤ ꯌꯥꯕ ꯑꯗꯨꯗꯤ ꯁꯛ ꯃꯁꯛꯇꯨ ꯎꯍꯧꯔꯔꯣꯏꯅ ꯃꯥꯒꯤ ꯗ꯭ꯔꯥꯏꯚꯔ ꯃꯌꯥꯗꯨꯗ ꯇꯞꯅ ꯊꯧꯒꯠꯂ ꯈꯥꯝꯃ ꯈꯣꯡꯇꯠꯄꯅꯦ
ꯑ ꯅꯣꯏꯗꯤ ꯑ ꯅꯪ ꯑ ꯀꯩꯅꯣꯒꯤ ꯑ ꯏꯖꯨ ꯗꯤꯄꯥꯔꯠꯃ ꯅꯪ ꯇꯝ ꯃꯝꯃꯦ ꯍꯥꯏꯕ ꯗꯤꯄꯥꯔꯠꯃꯦꯟꯗꯨ ꯀꯩꯕ
ꯏꯖꯨꯀꯦꯁꯟ
ꯑꯣ ꯑꯗꯨ ꯅꯣꯏ ꯀꯩꯅꯣꯒꯤ ꯆꯠꯄ ꯌꯥꯎꯗ꯭ꯔꯣ ꯑꯦꯛꯁꯇꯔꯅꯦꯜ ꯇꯨꯔ ꯆꯠꯄ ꯈꯣꯠꯄ ꯑꯝꯇ
ꯑꯩꯈꯣꯏ ꯑꯦꯛꯁꯇꯔꯅꯦꯜ ꯇꯨꯔ ꯀꯩꯀꯥ ꯀꯩꯅꯣ ꯇꯧꯗꯦ
ꯆꯠꯇꯕ
ꯆꯠꯇꯦ ꯑꯩꯈꯣꯏꯗꯤ ꯑꯩꯈꯣꯏꯒꯤ ꯁꯤꯌꯥꯔ ꯑꯣꯏꯈꯩꯗꯨꯁꯨ ꯃꯊꯣꯡ ꯆꯥꯗꯕ
ꯑꯣ
ꯑꯗꯒꯤ ꯑꯩꯈꯣꯏꯒꯤ ꯑꯣꯖꯥꯁꯤꯡꯗꯨꯁꯨ ꯃꯊꯣꯡ ꯆꯥꯕ ꯑꯝꯐꯥꯎ ꯂꯩꯇꯦ ꯠꯇꯕ ꯍꯥꯏꯇꯥꯔꯦ ꯑꯩꯈꯣꯏꯒꯤꯗꯤ ꯃꯅꯤꯄꯨꯔꯁꯦ ꯃꯅꯤꯄꯨꯔꯁꯦ ꯏꯖꯨꯀꯦꯁꯟꯁꯨ ꯌꯥꯗ꯭ꯔꯦ ꯀꯣ ꯃꯅꯤꯄꯨꯔꯒꯤ ꯏꯖꯨꯀꯦꯁꯟꯗꯤ ꯌꯥꯗ꯭ꯔꯦꯕ ꯊꯣꯛꯞ ꯆꯠꯂꯦꯕ ꯑꯗꯨꯒ ꯏꯗꯨꯀꯦꯁꯟ ꯗꯤꯄꯥꯔꯠꯃꯦꯟꯁꯨ ꯌꯥꯗ꯭ꯔꯦꯕ
ꯑꯣ
ꯑꯅꯤꯃꯛ ꯌꯥꯗꯕ ꯍꯥꯏꯇꯥꯔꯦ
ꯎꯝ ꯑꯗꯨꯗꯨꯅ ꯁꯣꯏꯔꯛꯄꯅꯦꯕ
ꯅꯣꯏꯗꯗꯨꯅ ꯁꯣꯏꯔꯛꯄꯩꯅꯦ ꯑꯗꯨꯅ ꯃꯊꯪ ꯃꯈꯥ ꯍꯧꯖꯤꯛ ꯇꯧꯔꯤꯁꯦ ꯌꯦꯛꯉꯨ ꯏꯖꯨꯀꯦꯁꯟꯖꯨ ꯌꯥꯗꯕꯤ ꯏꯖꯨꯀꯦꯁꯟ ꯗꯤꯄꯥꯔꯠꯃꯦꯟꯁꯨ ꯌꯥꯗꯕꯤꯅꯤ ꯇꯧꯔꯤꯁꯤ
ꯑꯥ ꯑꯗꯣ ꯑꯩꯈꯣꯏꯒꯤꯗꯤ ꯆꯠꯂꯦꯕꯀꯣ
ꯎꯝ
ꯑꯥ ꯀꯩꯅꯣꯗꯒꯤ ꯑꯦ ꯕ꯭ꯂꯣꯛꯇꯒꯤ ꯃꯤ ꯑꯃꯃꯝꯒꯤ ꯂꯨꯄꯥ ꯂꯤꯁꯤꯡ ꯑꯅꯤꯅꯤ ꯀꯥꯏꯊꯣꯔꯛꯑꯦ
ꯎꯝ
ꯑꯗꯨꯗꯨꯒ ꯑꯗꯨ ꯑꯩꯈꯣꯏꯒꯤ ꯃꯤ ꯆꯥꯎꯔꯥꯛꯅ ꯁꯤꯛꯁꯇꯤꯒ ꯀꯌꯥꯅꯣꯝ ꯁꯨꯈꯤꯕꯅꯦ ꯑꯦꯠꯃꯤꯁꯟ ꯇꯧꯕꯗꯀꯣ ꯑꯗꯨꯗꯨꯅ ꯑꯗꯨꯗꯨꯒꯤ ꯃꯤꯗꯨ ꯇꯧꯔꯒꯠ ꯑꯗꯨꯗꯩ ꯄꯩꯁꯥꯗꯣ ꯇꯧꯔꯒ ꯑꯩꯈꯣꯏꯗꯣ ꯇꯋꯥꯡꯗ ꯆꯠꯂꯨꯏꯌꯦ
ꯑꯥ
ꯌꯥꯝ ꯅꯨꯡꯉꯥꯏꯌꯦꯕꯀꯣ ꯍꯥꯏꯗꯤ ꯑꯥ ꯗꯤꯄꯥꯔꯠꯃꯦꯟꯒꯤ ꯃꯤꯒ ꯄꯨꯜꯂꯞꯀ ꯄꯨꯜꯂꯒ ꯏꯃꯥꯟꯅꯕ ꯏꯃꯥꯟꯅꯕꯤꯖꯤꯡꯒ ꯄꯨꯂꯞ ꯆꯥꯃꯤꯟꯅꯕꯒꯤ ꯃꯍꯥꯎꯖꯦ ꯇꯣꯞ ꯇꯣꯞꯄꯦ ꯍꯥꯏꯇꯥꯔꯦꯅꯦ ꯁꯦꯡꯅ ꯍꯥꯏꯔ ꯀꯥꯟꯗ ꯑꯥ ꯑꯥ ꯇꯋꯥꯡ ꯖꯦ ꯄꯨꯟꯁꯤꯒꯤ ꯆꯠꯀꯦ ꯍꯥꯏꯕꯗꯣ ꯐꯪꯉꯛꯇꯕ ꯌꯥꯏ ꯐꯪꯉꯛꯄ ꯌꯥꯏ ꯑꯗꯨꯝꯗꯤ ꯍꯥꯏꯕ ꯇꯝꯕ ꯉꯝꯗꯦ ꯍꯥꯏꯗꯤ ꯃꯤꯑꯣꯏꯕꯅꯤꯅꯀꯣ ꯊꯕꯛ ꯅꯨꯡ ꯇꯧꯔꯛꯄ ꯈꯣꯠꯂꯛꯄ ꯍꯥꯏꯕꯝꯖꯨ ꯂꯩ ꯑꯗꯣ ꯍꯣꯏ ꯍꯧꯖꯤꯛꯐꯥꯎꯒꯤꯗꯤ ꯍꯧꯖꯤꯛꯐꯥꯎꯒꯤꯗꯤ ꯑꯥ ꯈꯪꯗ꯭ꯔꯤ ꯑꯗꯨ ꯑꯣꯏ ꯇꯔꯒꯁꯨ ꯀꯣꯟꯅ ꯇꯨꯡꯒꯤ ꯐ꯭ꯌꯨꯆꯔꯖꯤꯗ ꯀꯔꯤ ꯑꯣꯏꯔꯛꯀꯅꯤ ꯍꯥꯏꯕꯗꯤ ꯇꯝꯕ ꯉꯝꯗꯦꯗꯅꯀꯣ ꯑꯗꯣ ꯑꯥ ꯑꯗꯣ ꯑꯃꯨꯛ ꯍꯥꯏꯗꯤ ꯂꯥꯛ ꯑꯖꯨ ꯆꯠꯄ ꯉꯝꯕꯁꯨ ꯑꯣꯏꯁꯅꯨ ꯑꯗꯨꯒ ꯍꯥꯏꯗꯤ ꯑꯩꯈꯣꯏꯅ ꯆꯠꯂꯨꯏꯗꯣ ꯌꯥꯝ ꯅꯨꯡꯉꯥꯏꯅ ꯍꯥꯏꯇꯥꯔꯦꯅꯦ ꯌꯥꯝ
ꯑꯥ
ꯅꯨꯡꯉꯥꯏꯕ ꯍꯥꯏꯁꯦ ꯂꯣꯏꯔꯦ ꯑꯗꯨ ꯑꯃꯨꯛ ꯍꯟꯅ ꯂꯥꯛꯑꯔꯣꯏ ꯑꯗꯨꯃꯥꯏ ꯅꯨꯡꯉꯥꯏꯕ ꯍꯥꯏꯗꯤ ꯑꯩꯈꯣꯏ ꯑꯃ ꯑꯅꯤ ꯆꯠꯂꯒ ꯅꯨꯡꯉꯥꯏꯕꯗꯨꯒ ꯃꯌꯥꯝ ꯄꯨꯜꯂꯞ ꯆꯠꯂꯒ ꯅꯨꯡꯉꯥꯏꯕꯗꯨꯒꯖꯦ ꯈꯦꯠꯅꯩꯌꯦꯕ ꯁꯦꯡꯅ ꯍꯥꯏꯔ ꯀꯥꯟꯗ
ꯈꯦꯠꯅꯩ ꯈꯦꯠꯅꯩ ꯈꯦꯠꯅꯩ
ꯎꯝ ꯑꯗꯣ ꯅꯣꯏ ꯅꯣꯏꯖꯨ ꯀꯩꯅꯣꯒꯤ ꯍꯥꯏꯗꯤ ꯃꯅꯤꯄꯨꯔ ꯃꯅꯨꯡꯖꯤꯗ ꯁꯨꯡꯆꯠ ꯆꯠꯂꯛꯇꯕ꯭ꯔꯥ ꯀꯃꯥꯏꯅ ꯇꯧꯒꯦ
ꯑꯦ ꯃꯥꯅꯤ ꯏꯟꯇꯔꯅꯦꯜꯕꯨꯗꯤ ꯆꯠꯂꯦ
ꯑꯣ ꯑꯗꯨ ꯆꯂ ꯑꯣ ꯑꯣ ꯑꯥ ꯀꯥꯏ ꯀꯥꯏꯗ ꯆꯠꯈꯤꯒꯦ ꯑꯗꯨꯗꯤ
ꯏꯟꯇꯔꯅꯦꯜꯗꯣ ꯁꯤꯒꯤ ꯄꯥꯏꯟꯋꯨꯠꯇ ꯆꯠꯂꯦ ꯄꯥꯏꯟꯋꯨꯠꯇ ꯑꯗꯨꯖꯨ ꯉꯟꯇꯥ ꯍꯜꯂꯛꯇꯅ
ꯑꯣ ꯍꯣ ꯑꯗꯨꯗꯤ ꯅꯣꯏꯗꯤ ꯕꯁ ꯀꯩꯀꯥꯗ ꯀꯃꯥꯏꯅ ꯀꯩꯅꯣ ꯇꯧꯒꯦ ꯕꯁꯇꯥ ꯆꯠꯄ꯭ꯔꯥ ꯀꯩꯗ ꯆꯠ
ꯕꯁꯇꯥ ꯕꯁꯇꯥ ꯆꯠꯂꯦ ꯕꯁꯇꯥ ꯇꯧꯔꯒ ꯑꯩꯈꯣꯏ ꯇꯧ ꯈꯪꯗꯦꯗ ꯑꯗꯣꯏ ꯌꯥꯝ ꯀꯟꯅ ꯅꯨꯡꯉꯥꯏꯕꯖꯦ ꯅꯨꯡꯉꯥꯏꯕ ꯑꯗꯨꯏ ꯄꯥꯏꯕ ꯆꯠꯄꯗ ꯏꯅꯨꯡ ꯅꯨꯡꯉꯥꯏꯕ ꯌꯧꯒꯤꯗ꯭ꯔꯦꯗ ꯍꯥꯏꯗꯤ ꯂꯥꯡꯗꯧꯕ ꯈꯣꯠꯇꯧꯕꯗꯣ ꯈꯤꯇꯪ ꯀꯩꯅꯣꯝꯃ ꯏꯇꯧ ꯇꯧꯒꯔꯦꯕ
ꯑꯣ
ꯑꯣꯖꯥ ꯑꯃ ꯌꯥꯎꯋꯦ ꯃꯥꯥꯏ ꯕꯥꯔꯗꯦ ꯇꯥꯗꯅ ꯃꯥꯅ ꯏꯁꯩ ꯈꯔ ꯁꯛꯍꯜꯂꯦ
ꯑꯣ
ꯑꯗꯨꯒ ꯇꯧꯔꯒ ꯂꯣꯏꯁꯤꯟꯒꯔꯦꯕ ꯃꯥ ꯀꯩ ꯅꯨꯃꯤꯠꯇ ꯄꯣꯛꯄꯗꯣꯗꯤ ꯈꯪꯗꯦ ꯑꯗꯣ ꯃꯥ ꯅꯨꯃꯤꯠ ꯇꯣ ꯃꯥꯏ ꯕꯥꯔꯗꯦ ꯑꯣꯏꯒꯤꯕ ꯍꯥꯏꯇꯥꯔꯦ ꯃꯥ ꯏꯁꯩ ꯅꯨꯡꯖꯩꯒ ꯈꯔ ꯁꯛꯑꯦ
ꯑꯣ ꯅꯣꯏ ꯅꯣꯏꯗꯤ ꯑꯣꯖꯥ ꯏꯁꯩ ꯁꯛꯄ ꯍꯩꯕ ꯌꯥꯎꯕ ꯃꯥꯜꯂꯦ ꯑꯩꯖꯨ ꯍꯦꯛ ꯍꯦꯛ ꯂꯥꯛ ꯂꯥꯛꯑꯝꯃꯦꯕ ꯅꯣꯏ ꯗꯤꯄꯥꯔꯠꯃꯦꯟꯗ
ꯕꯣꯕꯣ ꯅꯪꯂꯥ ꯑꯩꯈꯣꯏꯒꯤ ꯊꯣꯡ ꯑꯁꯣꯀꯥꯟꯗꯒꯤ ꯊꯣꯡ ꯃꯆꯦꯠꯂꯣꯝꯗꯒꯤ ꯀꯤꯔꯨꯝ ꯀꯤꯔꯨꯞ ꯌꯦꯡꯉꯒ ꯃꯤ ꯈꯔ ꯉꯧꯔꯞ ꯇꯧꯕ ꯑꯃ ꯏꯄꯪ ꯄꯪꯕ ꯃꯥꯟꯕ ꯑꯃ ꯍꯦꯛ ꯍꯦꯛ ꯆꯪꯉꯛꯄꯩ ꯇꯥꯏꯞ ꯇꯧꯋꯤꯗꯣ
ꯑꯁ ꯅꯠꯇꯦꯍꯦ ꯅꯪꯒꯤꯗꯣ ꯁꯣꯏꯔꯦ ꯃꯤ ꯑꯣ
ꯃꯥꯜꯂꯦ ꯏꯁꯄꯦ ꯏꯁꯄꯦꯛꯀ ꯎꯞꯄꯒ ꯀꯤꯔꯨꯛ ꯀꯤꯔꯨꯛꯀ ꯇ ꯃꯀꯣꯛꯀ ꯅꯣꯝ ꯅꯣꯝꯗꯅ ꯑꯃ
ꯑꯦ ꯑꯦ ꯅꯠꯇꯦ ꯅꯠ ꯅꯠꯇꯦ ꯅꯠꯇꯦ ꯑꯩ ꯏꯁꯄꯦꯛ ꯎꯞꯇꯦ ꯅꯪꯒꯤꯗꯨ ꯁꯣꯏꯅꯔꯦ ꯅꯪꯒꯤꯗꯨ ꯁꯣꯏꯅꯔꯦ
ꯅꯪ ꯃꯥꯜꯂꯦꯉꯣ ꯀꯤꯔꯨꯞ ꯀꯤꯔꯨꯞ ꯇꯧꯔꯅ ꯏꯄꯪꯕ ꯄꯪꯕ ꯃꯟꯕ ꯑꯃ ꯄꯥꯕꯕꯛ ꯆꯪꯉꯛꯄꯗꯣ ꯅꯪ ꯃꯜꯂꯤꯗ
ꯑꯦ ꯅꯠꯇꯦ ꯅꯠꯇꯦ ꯅꯪꯒꯤꯗꯣ ꯃꯤ ꯁꯣꯏꯔꯦ
ꯑꯣ ꯑꯗꯨꯗꯤ ꯅꯪ ꯑꯣ ꯑꯁꯤꯡꯕꯗꯣ ꯑꯣꯏꯔꯝꯃꯅꯤ ꯅꯪ ꯑꯗꯨꯗꯤ ꯑꯁꯤꯡꯕꯗꯣ ꯍꯣꯏ ꯅꯪꯅ ꯑꯁꯤꯡꯕꯗꯣ ꯑꯣꯏꯔꯝꯃꯅꯤ ꯑꯁꯤꯡꯕꯗꯣ ꯑꯣꯏꯔꯝꯃꯅꯤ ꯁꯣꯏꯔꯦ ꯁꯣꯏꯔꯦ ꯑꯥ ꯑꯁꯤꯡꯕ ꯑꯃꯗꯣ ꯑꯣꯏꯔꯝꯃꯅꯤ ꯑꯩꯅ ꯑꯄꯪꯕ ꯑꯃꯨꯛ ꯍꯥꯏꯁꯤꯜꯂꯤ
ꯎꯝ
ꯑꯁꯤꯡꯕꯗꯣ ꯑꯣꯏꯔꯝꯃꯅꯤ ꯅꯪ
ꯌꯥꯗ꯭ꯔꯦ ꯌꯥꯗ꯭ꯔꯦ ꯅꯣꯏ ꯃꯤ ꯌꯦꯡꯕ ꯍꯩꯇ꯭ꯔꯦ ꯅꯣꯏ
ꯑꯦ ꯍꯩꯇ꯭ꯔꯦ ꯍꯩꯇ꯭ꯔꯦ ꯍꯩꯇ꯭ꯔꯦ ꯑꯩꯅ ꯁꯣꯏꯕꯅꯤꯅꯦ ꯑꯁꯤꯡꯕ ꯑꯃ ꯂꯪꯉꯛꯄꯗꯣ ꯑꯁꯤꯡꯕ ꯑꯃ ꯂꯥꯛꯄꯗꯣ ꯑꯣꯏꯔꯝꯃꯅꯤ ꯑꯩꯁꯨ ꯉꯥꯎꯕ ꯍꯥꯏ ꯇꯥꯔꯦ ꯍꯥꯏꯐꯦꯠ ꯃꯥꯟꯅꯕꯗꯨꯗ ꯑꯁꯤ
ꯑꯣ ꯍꯥꯏꯁꯤꯅꯗꯤ ꯃꯤꯁꯦ ꯄꯪꯂꯥꯛꯇ ꯂꯥꯛꯈꯤꯕꯒꯤ ꯃꯑꯣꯡꯅꯤꯅꯦ
ꯈꯔꯗꯤ ꯂꯥꯛꯑꯦ ꯍꯥꯏꯇꯥꯔꯦ ꯑꯩꯈꯣꯏ ꯑꯩꯈꯣꯏ ꯗꯤꯄꯥꯔꯠꯃꯦꯟꯗꯣ ꯃꯁꯛ ꯃꯇꯧ ꯐꯖꯕꯒ ꯌꯥꯎꯕꯅꯦ ꯑꯗꯨꯗꯨꯅ ꯈꯔ ꯈꯔꯒ ꯂꯥꯛꯄ ꯍꯥꯏꯇꯥꯔꯦ
ꯑꯣ ꯆꯥꯕ ꯂꯥꯛꯢꯕ
ꯍꯦꯛ ꯑꯍꯟ ꯀꯩꯅꯣ ꯂꯣꯏ ꯑꯣꯏꯅꯔꯕꯅꯤꯅ ꯈꯥꯝꯃꯨꯕꯁꯨ ꯌꯥꯗꯕꯅꯤꯅꯀꯣ
ꯑ ꯑꯣ
ꯑꯗꯨꯗ ꯃꯣꯏ ꯈꯔ ꯇꯧꯔꯒ ꯑꯗꯨꯗ ꯅꯪꯁꯨ ꯌꯥꯎꯔꯝꯃꯤꯅꯤꯅꯦ ꯇꯧꯏꯁꯦ
ꯑꯩꯗꯤ ꯌꯥꯎꯗꯦꯍꯦ ꯑꯩꯗꯤ ꯏꯃꯥꯟꯅꯕꯒ ꯅꯣꯏ ꯐꯤꯌꯥꯔꯋꯦꯜ ꯂꯩ ꯍꯥꯕꯗꯨꯗ ꯁꯨꯝ ꯆꯪꯖꯔꯛꯄꯅꯤ ꯋꯥꯈꯜꯗꯣ ꯂꯥꯟꯅ ꯄꯨꯅꯨꯅꯦ ꯅꯪꯕꯣ
ꯑꯣ ꯅꯪꯅ ꯅꯪꯅ ꯑꯣ ꯑꯁꯤꯡꯕ ꯑꯃ ꯏꯆꯝ ꯆꯝꯅ ꯆꯪꯉꯛꯄꯗꯨꯅ ꯅꯪ ꯑꯗꯒꯤ ꯑꯃ ꯑꯄꯪꯕꯗ ꯑ ꯑꯄꯪꯕ ꯃ ꯆꯥꯡꯉꯛꯄꯗꯨꯅ ꯏꯔꯥꯡ ꯄꯨꯕ ꯑꯣꯏꯗꯣꯏꯅꯦꯕ ꯑꯁ ꯍꯥ
ꯃꯤ ꯌꯦꯡ ꯍꯩꯇ꯭ꯔꯦꯕ
ꯑꯁ ꯄꯨꯔꯥ ꯀꯟꯐ꯭ꯌꯨꯁ ꯆꯠꯂꯦ ꯑꯗꯨꯗꯤ ꯑꯩꯗꯤ
ꯎꯝ
ꯑꯥ
ꯀꯩꯗꯧꯔꯃꯤꯅꯣ ꯅꯪꯕꯣ
ꯑꯩꯔꯣ
ꯎꯝ
ꯇꯤꯚꯤ ꯌꯦ